ꯍꯂꯣ ꯎꯝ ꯊꯥꯛ ꯍ
ꯆꯔꯦ ꯆꯔꯦ
ꯃꯊꯦꯟ
ꯖꯦ ꯈꯩꯅꯖꯥꯏ ꯑꯂꯨꯅꯦ ꯀꯣꯕꯤ ꯁ ꯍꯥꯏꯕ꯭ꯔ ꯅꯠꯇ
ꯍꯥꯎꯊꯈ꯭ꯔꯦ
ꯍꯥꯥ
ꯍꯥꯎꯈ꯭ꯔꯦ
ꯅꯪꯗꯤ ꯍꯥꯎꯈ꯭ꯔꯦ ꯍꯥꯎꯅ ꯆꯥꯈ꯭ꯔꯦ ꯅꯪꯗꯤ
ꯑꯩꯗꯤ ꯆꯔꯤ ꯊꯣꯡꯕ ꯑꯃꯒ ꯀꯪꯍꯧ ꯑꯃꯒ ꯆꯥꯔ
ꯑꯣ
ꯀꯩꯗꯧꯔꯤꯅ
ꯁꯝꯃꯔꯗꯗꯤ ꯍꯥꯎꯅꯤꯅꯦ ꯑꯗꯨꯒꯤ ꯏꯊꯥꯡꯗ
ꯎꯝ ꯁꯃꯔꯅꯕꯦꯁꯇꯥ ꯁ ꯁꯕꯔꯗꯗꯤ ꯁꯧꯒ꯭ꯔꯤꯅ ꯕꯦꯁ ꯇꯥꯔꯦ
ꯌꯥꯝ ꯃꯅꯤꯦꯁꯇ ꯄꯔꯣꯛ ꯈꯨꯈ꯭ꯔꯣ ꯀꯔꯤ ꯇꯧꯕ꯭ꯔꯣꯅꯣ
ꯂꯒ
ꯑ
ꯀꯣꯛ ꯆꯤꯛꯄꯗ ꯆꯤꯛꯄꯗ ꯆ ꯇꯣꯛꯄꯗ ꯉꯥꯏꯔꯤꯕꯒꯤ ꯃꯐꯝꯃꯒ ꯂꯩꯔꯅꯦ ꯅꯠꯇ꯭ꯔꯗꯤ
ꯎꯝ ꯍꯥꯎꯔ
ꯇꯨ ꯃꯆꯥꯥ ꯂꯕꯨ
ꯎꯝ ꯅ ꯈꯨꯣꯏꯁꯦ ꯇꯥ ꯀꯔꯤ ꯌꯥꯒ ꯊ ꯆ ꯐꯗ
ꯎꯝ ꯇꯥꯏꯅꯪ
ꯑꯩ ꯃꯄꯥꯟ ꯊꯣꯛꯅꯤ ꯑꯗꯨꯃꯥꯏꯅ ꯇꯧꯔꯒ
ꯍꯣꯏ ꯅ ꯆꯗꯤꯗꯤ
ꯆꯨꯔꯤꯗ ꯍꯧꯖꯤꯛꯇꯤ ꯉꯃꯥꯡꯉꯦ ꯍꯈꯤꯇꯪꯇꯪ ꯆꯨꯝꯂꯛꯀꯗ꯭ꯔꯥ ꯀꯥꯡꯗ
ꯑꯩꯈꯣꯏꯁꯨ ꯅ ꯅꯣꯡ ꯈꯔ ꯃꯪꯍꯜꯂꯦ
ꯑꯣ
ꯆꯗ ꯃꯥꯜ ꯍ ꯆꯂꯖꯒꯅꯤ
ꯑꯩꯒꯤ ꯆꯠꯂꯔꯣꯏꯗ ꯑꯩꯒꯤ ꯄꯣꯊꯥꯅꯤ
ꯎꯝ ꯀꯌꯥꯝ ꯋꯥꯠꯂꯤꯒꯦ ꯂꯣꯏꯅꯤꯡꯉꯥꯏ ꯍꯧꯕꯗ ꯉꯥꯏꯔꯤꯕ꯭ꯔꯥ
ꯎꯝ ꯅꯅ ꯉꯥꯏ ꯂ ꯉꯥꯏꯇ ꯋꯥꯔ ꯗꯦ ꯇ꯭ꯋꯦꯟꯇꯤ ꯂ ꯌꯥꯝ
ꯎꯝ ꯐꯩꯅꯦꯀꯣ ꯅ ꯑꯅꯤ ꯈꯛꯇꯅꯤꯅ ꯋꯥꯔꯝꯒꯅꯤꯀꯣ ꯌꯥꯝꯅ ꯂꯧ ꯁꯨꯕ ꯑꯃꯨꯛ ꯋꯥꯗꯕꯇ ꯋꯥꯗꯕ ꯂꯩꯇꯕꯅꯤ
ꯅꯨꯡꯇꯤꯁꯤꯡ ꯃꯅꯨꯡ
ꯑꯣꯏ ꯑꯁ ꯑꯗꯨ ꯅꯣꯡ ꯐꯥꯗꯣꯛ ꯎꯝ ꯎ ꯍꯥꯏꯗꯤ ꯏꯈꯪ ꯈꯪꯍꯧꯗꯅ ꯅꯣꯡ ꯐꯣꯊꯣꯛ ꯀꯨꯝꯕ ꯁꯨꯕ ꯀꯥꯟꯗꯗꯤ ꯏꯁꯥꯗ ꯌꯥꯝꯅ ꯆꯣꯛꯊꯕꯅꯤꯀꯣ ꯈꯣꯡ ꯈꯨꯠꯀ ꯆꯤꯛꯑꯒ ꯑꯗꯨꯝ ꯇꯣꯏꯅ ꯇꯧꯈ꯭ꯔꯅꯤ ꯄꯥꯛ ꯀꯩꯁꯨ ꯋꯥꯅꯤꯅꯤꯗ
ꯏꯁꯅꯥꯥꯡꯁꯤ ꯂꯧꯁꯤꯟ ꯈꯨ ꯃꯥꯜꯂꯦ
ꯎꯝ ꯌꯥꯗ꯭ꯔꯦ ꯅꯨꯃꯤꯗꯥꯡ ꯋꯥꯏꯔꯝꯒ ꯑꯣꯏꯔꯛꯄꯒ
ꯎꯝ
ꯈꯅꯥꯎꯁꯨ ꯅꯥꯕꯅ ꯌꯥꯗ꯭ꯔꯦ ꯎ
ꯎꯝ
ꯑꯣ ꯀꯣꯛꯆꯤ ꯄꯗꯩꯗ꯭ꯔꯦ ꯋꯥꯔꯝ ꯭ꯔꯥꯅꯤꯅꯦ ꯂꯧ ꯆꯠꯄꯅꯤꯅ
ꯋꯥꯔꯦ ꯋꯥꯕꯗꯤ ꯇꯨꯝꯁꯨ ꯇꯨꯝꯅꯤꯡꯉꯦ ꯍꯣꯔꯦꯟꯕꯒꯝꯕꯣ ꯂꯩꯕꯦꯀꯣ ꯉꯥꯏꯅꯦ
ꯁ ꯦ
ꯎꯝ
ꯅꯪꯁꯦ ꯄꯣꯔꯇꯨꯒꯜꯒ ꯀꯅꯥꯔ ꯁꯄꯦꯟ
ꯏꯁꯄꯦꯟ ꯅꯪꯗꯤ ꯀꯅꯥ ꯄꯥꯝꯕ꯭ꯔꯣ
ꯀꯗꯤ ꯑꯔꯖꯦꯟꯇꯤꯅꯥꯅꯦ
ꯑ ꯑꯥꯔꯖꯦꯟꯇꯤꯅꯥ ꯉꯠꯇ ꯉꯥꯏꯔꯦ ꯁꯤ ꯭ꯔꯨꯞꯇꯉꯦ
ꯅꯪꯗꯤ ꯄꯣꯔꯇꯨꯒꯜ
ꯄꯔꯁꯨꯒꯥꯅꯤꯅ
ꯍꯥ
ꯍꯣꯏ ꯍꯣꯏ
ꯎꯝ
ꯃꯦꯁꯁꯤ ꯍꯥꯏꯕꯗꯨꯣ ꯑꯣꯏꯔꯝꯅꯤ ꯅꯪꯁꯨ
ꯎꯝ ꯃꯦꯁꯁꯤꯅꯤ ꯃꯦꯁꯤ
ꯑꯨꯍꯨꯝꯅ
ꯈꯪꯗꯦꯀꯣ ꯍꯥꯏꯗꯤ ꯌꯥꯝ ꯀꯩꯅꯣ ꯇꯧꯕ ꯍꯥꯏꯗꯤ ꯑ ꯄꯔꯇꯨꯒꯜ ꯍꯥꯏ ꯊꯤꯕ ꯅ ꯇꯕ ꯀꯣ ꯎ ꯔꯗꯥꯗꯁꯤ ꯌꯦꯡꯅꯤꯡꯗꯦ
ꯑꯁ ꯂꯣꯏꯔꯦ ꯅ ꯑꯁꯨꯛ ꯐꯕ ꯃꯤꯗꯨꯕꯨ ꯌꯦꯛꯅꯤꯡꯗꯦ ꯍꯥꯏꯔꯤꯌꯦ
ꯑ ꯑꯗꯨꯝ ꯀꯔꯤ ꯍꯥꯏꯒꯦꯔꯥ ꯃꯣꯏ ꯐꯦꯛ ꯚꯤꯗꯤꯑꯣꯒꯨꯝꯕ ꯈꯣꯠꯄꯗꯤ ꯑꯣꯏꯔꯝꯕ ꯌꯥꯏꯌꯦꯕꯀꯣ ꯑꯟꯏꯟꯇꯦꯜꯂꯤꯖꯦꯕꯜ ꯑꯩꯉꯣꯟꯗ ꯀꯔꯤ ꯑ ꯑꯩꯉꯣꯟꯗ ꯀꯔꯤꯁꯨ ꯇꯕꯨꯗꯤ ꯅꯠꯇꯦꯕ ꯑꯩꯅ ꯃꯥ ꯁꯨꯃꯥꯏꯅ ꯍꯦꯛ ꯑ ꯄꯥꯝꯗ꯭ꯔꯤꯌꯦ ꯍꯥꯏꯗꯤ ꯃꯥꯅ ꯄꯥꯝꯕꯤꯌꯨ ꯄꯥꯝꯕꯤꯌꯨ ꯍꯥꯏ ꯅ ꯄꯥꯝꯕꯤꯒꯅꯨ ꯍꯥꯏꯕꯁꯨ ꯅꯠꯇꯕꯗꯣ ꯑꯗꯨ ꯑꯣꯏꯔꯒꯁꯨ ꯁꯨꯝ ꯎꯝ ꯑꯄꯥꯝꯕ ꯍꯥꯏꯗꯅ ꯂꯩꯌꯦꯗꯅ ꯑꯗꯨꯒꯤ ꯌꯦꯅꯤꯡ ꯌꯦꯡꯅꯤꯡꯕ ꯄꯥꯛ ꯑꯣꯏꯗꯦꯕ ꯃꯦꯁꯤꯅ ꯏꯌꯦꯡ ꯌꯦꯡꯅꯤꯡꯕ ꯍꯦꯟꯅ ꯍꯦꯍꯦꯍꯦ
ꯑꯟꯑꯣꯗꯤꯕꯜ ꯈꯨꯅꯣꯛꯇꯣ ꯍꯥꯎꯇꯦꯍꯦ
ꯑꯍꯝ ꯑꯍꯝ ꯑꯎꯝ ꯑ ꯈꯪꯗꯦ ꯑꯩꯗꯤ ꯑꯗꯨꯝ ꯎꯝ ꯔꯣꯅꯥꯜꯗꯣꯗ ꯈꯔ ꯏꯀꯛ ꯀꯥꯛꯄꯒꯤ ꯏꯁꯇꯥꯏꯜꯗ ꯂꯥꯁꯇ ꯈꯠꯅꯔꯛꯀꯅꯤꯀꯣ ꯁꯥꯎꯔꯒꯅ
ꯑꯍꯍꯍ ꯍꯥꯏꯖꯤꯜꯂꯣ ꯍꯥꯏꯖꯤꯜ ꯂꯣ
ꯐꯒꯤ ꯇꯧꯕꯅꯤꯗ
ꯑꯟꯏꯟꯇꯦꯜꯂꯤꯖꯦꯕꯜ
ꯍꯥꯏꯗꯤ ꯑꯝ ꯚꯤꯗꯤꯑꯣꯒꯨꯝꯕ ꯊꯥꯒꯠꯅꯔꯛꯄ ꯃꯇꯝꯗ ꯔꯣꯅꯥꯜꯗꯣꯅ ꯃꯥꯒꯤ ꯐꯦꯟꯁꯤꯡꯗ ꯍꯥꯏꯗꯤ ꯑꯗꯨꯝ ꯏꯛꯅꯣꯔ ꯇꯧꯕ ꯂꯩꯅ
ꯑ ꯑꯗꯨꯗꯤ ꯃꯦꯁꯤ ꯐꯦꯟꯁꯤꯡꯤꯡꯅ ꯁꯦꯝꯕꯅꯤ ꯑꯗꯣ ꯃꯦꯁꯤꯒꯤꯁꯨ ꯂꯩꯕꯅꯦ ꯌꯥꯝꯅ
ꯂꯩꯔꯝꯒꯅꯤꯀꯣ ꯃꯦꯁꯤꯒꯤꯁꯨ ꯍꯥꯏꯔꯎꯗꯕꯗꯤ ꯐꯦꯛꯗꯤ ꯅ ꯑꯗꯨ ꯈꯪꯗꯦ ꯑꯗꯨꯝꯄꯥꯛꯥꯛ ꯌꯦꯡꯅꯤꯡꯕꯗꯤ ꯑꯣꯏꯗ ꯑꯁ ꯄꯣꯔꯇꯨꯒꯜꯒ ꯑꯥꯔꯖꯦꯟꯇꯤꯅꯥꯒꯤ ꯐꯦꯟ ꯉꯥꯛꯇꯒ ꯍꯧꯖꯤꯛꯁꯦ
ꯑꯟꯏꯟꯇꯦꯜꯂꯤꯖꯦꯕꯜ
ꯍꯟꯗꯛꯇꯤ ꯈꯔꯕꯨ ꯐꯔꯦ ꯅꯍꯥꯟꯗꯤ ꯑꯁ ꯋꯥꯆꯞ ꯎꯝ ꯋꯥꯆꯞ ꯆꯪꯉꯦ ꯑꯔꯖꯦꯟꯇꯤꯅꯥ ꯑ ꯄꯣꯔꯇꯨꯒꯜ ꯑꯗꯒꯤ ꯑ ꯁꯣꯁꯤꯜ ꯃꯦꯗꯤꯌꯥ ꯆꯪꯕ ꯈꯣꯗꯤꯡ ꯑꯗꯨ ꯉꯛꯇ ꯉꯥꯏꯔꯕꯅꯦ ꯑꯗꯨ ꯀꯣ ꯃꯣꯏ ꯁꯦꯟ ꯑꯗꯨꯝ ꯍꯥꯏꯗꯤ ꯄꯥꯝꯕꯗꯣ ꯑꯗꯨꯝ ꯇꯨꯃꯤꯟ ꯇꯨꯃꯤꯟ ꯄꯥꯝꯃꯒ ꯁꯞꯄꯣꯔꯠ ꯇꯧꯅꯔꯗꯤ ꯐꯕ ꯑꯟꯑꯣꯗꯤꯕꯜ ꯑ ꯑꯗꯨ ꯇꯧꯕ ꯃꯦꯁꯤꯅ ꯑꯗꯨ ꯇꯧꯕ ꯑꯗꯒꯤ ꯔꯣꯅꯥꯜꯗꯣꯅ ꯑꯗꯨ ꯇꯧꯕ ꯑꯗꯥ ꯇꯧꯕ ꯍꯥꯏꯔꯒ ꯑꯁ ꯑꯗꯨꯃꯥꯏꯅ ꯌꯦꯠꯅꯕꯗꯣ ꯀꯔꯤꯕꯨ ꯀꯥꯟꯅꯕ ꯐꯪꯕ꯭ꯔꯥ ꯈꯪꯗꯦ ꯑ ꯑꯟꯏꯟꯇꯦꯜꯂꯤꯖꯦꯕꯜ ꯑꯟꯑꯣꯗꯤꯕꯜ ꯁꯞꯄꯣꯔꯠ ꯇꯧꯐꯝ ꯊꯣꯛꯄ ꯇꯧꯅꯔꯗꯤ ꯐꯕ ꯑꯩꯈꯣꯏꯅ ꯑꯗꯨꯝ ꯑꯄꯥꯝꯃ ꯍꯥꯏꯗꯤ ꯑꯩꯈꯣꯏ ꯑꯩꯈꯣꯏꯒꯤ ꯄꯥꯝꯖꯕ ꯑꯣꯔ ꯑꯩꯈꯣꯏꯅ ꯀꯩꯅꯣ ꯇꯧꯕ ꯈꯣꯠ ꯑꯩꯈꯣꯏꯗ ꯑꯗꯨꯝ ꯁꯤꯙꯔꯛꯑꯗꯤ ꯁꯥꯎꯅꯤꯡꯉꯦꯅ
ꯎꯝ
ꯑꯗꯨꯕꯨ ꯃꯣꯏ ꯁꯥꯎꯔ ꯀꯩ ꯀꯥꯟꯅꯗꯣꯏꯅꯣ ꯍꯥꯏꯔꯒ ꯇꯨꯃꯥꯟꯅ ꯂꯩꯊꯣꯛꯄꯅꯦ ꯑꯟꯏꯟꯇꯦꯜꯂꯤꯖꯦꯕꯜ ꯁꯤ ꯃꯦꯁꯤꯗ ꯁꯤꯙꯔꯛꯄ ꯑꯃ ꯊꯦꯡꯅꯩꯅꯦ ꯏꯃꯥꯟꯅꯕꯤꯅꯦ ꯑꯗꯨꯁꯨ ꯑꯩꯅ ꯐꯁꯤ ꯐꯥꯎꯗꯤ ꯐꯖꯗꯦ ꯅꯪꯁꯨ ꯑꯅ ꯍꯥꯏꯔꯒ ꯑꯟꯏꯟꯇꯦꯜꯂꯤꯖꯦꯕꯜ
ꯀꯩ ꯍꯥꯏꯔꯀꯦ
ꯀꯩꯁꯨ ꯍꯥꯏꯗꯦ ꯅꯣꯛꯂꯛꯑꯦ ꯅꯣꯛꯁꯤꯟꯅꯕꯗꯨꯅꯗꯤ ꯀꯩꯁꯨ ꯀꯥꯟꯅꯔꯣꯏ ꯈꯣ ꯑꯗꯨꯃꯥꯏꯅ ꯍꯥꯏꯅꯒꯨꯝꯁꯤ ꯁꯤꯊꯅꯔꯛꯑꯗꯤ ꯈ ꯍꯥꯏꯔꯒꯦꯀꯣ ꯃꯥꯁꯨꯗ ꯂꯥꯛꯄ ꯐꯦꯅꯦꯦꯕ
ꯑꯣ
ꯑꯗꯨꯕꯥꯥꯏꯅ ꯊꯒꯥꯟꯗꯔꯥ ꯀꯅ ꯑꯗꯨꯝ ꯍꯟꯗꯛꯀꯤ ꯋꯥꯔꯜ ꯀꯞꯁꯦ ꯀꯅꯥꯅ ꯀꯥꯒꯗꯧ ꯃꯥꯜꯂꯦ ꯅꯪꯒꯤ
ꯄꯁꯤ ꯀꯣ ꯀꯥꯅꯤꯅꯤ ꯄꯣꯣꯔꯆꯨꯒꯜꯗ ꯀꯥꯥꯟꯦ ꯄꯣꯆꯨꯒꯅ ꯇꯒ ꯐ꯭ꯔꯥꯟꯁ ꯁꯤꯅꯤ ꯂꯩꯔꯦ
ꯐ꯭ꯔꯥꯟꯁ ꯀ ꯆꯨꯄꯥꯏꯁꯨ ꯐ꯭ꯔꯥꯟꯁ ꯐ꯭ꯔꯥꯟꯁ ꯍꯥꯏ ꯅꯂꯦ
ꯎꯝ
ꯑꯩꯒꯤ ꯑꯩꯅ ꯑꯩꯒꯤ ꯁꯞꯄꯣꯔꯇꯔ ꯐꯦꯟ ꯀꯩꯅꯣ ꯑꯥꯔꯖꯦꯟꯇꯤꯅꯥꯉꯣꯏ ꯑꯣꯏꯔꯁꯨ ꯒ ꯑꯗꯨꯝ ꯏꯁꯄꯦꯟ ꯑꯣꯏꯅ ꯀꯥꯒꯗꯧ ꯃꯥꯜꯂꯦꯕ
ꯏꯁꯄꯦꯟꯗꯤ ꯉꯁꯤ ꯏꯁꯄꯦꯟꯗꯤꯪꯂꯤꯁꯤ ꯑꯩꯈꯣꯏ ꯍꯤꯔꯣ ꯑꯩꯈꯣꯏ ꯍꯤꯔꯣꯒꯤ ꯃꯈꯨꯠꯇ ꯂꯩꯍꯧ ꯂꯣꯏꯅꯤꯡꯉꯤ
ꯌꯥꯝ ꯍꯥꯏꯖꯅꯨꯀꯣ ꯍꯌꯦꯡ ꯀꯞꯄꯒ ꯂꯍꯖꯅꯤ ꯍ ꯑꯅꯦꯅ ꯁ ꯐꯗ ꯎꯝ ꯑꯩꯅ ꯉꯁꯥꯏ ꯍꯥꯏꯗꯣꯛꯈ꯭ꯔꯤꯁꯤꯒ ꯍꯧꯖꯤꯛ ꯇꯣꯔꯤꯁꯤ ꯀꯌꯥ ꯀꯥꯏꯔꯒ ꯐꯠꯇꯕꯩ ꯀꯥꯏꯒꯅꯤꯀꯣ
ꯑꯩꯅ ꯍꯥꯏꯕꯗꯤ ꯆꯨꯝꯒꯟꯕꯅꯤꯅ
ꯏ ꯑꯗꯨꯅꯤꯔ
ꯄꯨꯡ ꯀꯌꯥꯗ ꯂꯩꯕ꯭ꯔꯣ
ꯇ꯭ꯨꯋꯜꯞ ꯊꯥꯔꯇꯤ
ꯑꯣ ꯇ꯭ꯔꯐ ꯊꯔꯇꯤ ꯉꯑꯒꯗ ꯂ ꯆ
ꯎꯝ ꯌꯥ ꯇꯥꯕ
ꯑꯗꯨꯗꯤꯦꯟ ꯉꯥꯏꯍꯥꯛꯪ ꯉꯥꯏꯍꯥꯛꯇꯪ ꯇꯨꯝꯊꯣꯛꯑꯑꯒ ꯂꯝ ꯊꯝꯃꯒ ꯍꯧꯒꯠꯄ ꯌꯥꯅꯤꯗ ꯂꯧꯖꯕꯅꯤꯅ ꯋꯥꯔꯝꯒꯅꯤ ꯑꯩꯈꯣꯏꯁꯨ ꯂꯧꯁꯤꯜꯂꯛꯄꯅꯤꯅ ꯋꯥꯕꯨ ꯈꯪ ꯋꯥ
ꯑ ꯇꯨꯝ ꯃꯗꯤ ꯑꯃꯨꯀ ꯍꯧꯒꯠꯄ ꯉꯝꯗꯦ ꯑꯗꯣ ꯀꯣꯝꯊꯣꯛꯇꯨꯅ ꯁꯣꯏ ꯍꯋꯥ ꯍꯧꯒꯠꯄꯗ ꯄꯨꯡ ꯑꯍꯨꯝꯂꯒ ꯇꯥꯔꯝꯃꯗꯤ
ꯎꯝ ꯅꯪꯒꯤ ꯐꯦꯟ ꯑꯣꯏꯕꯅꯤꯅ ꯇꯨꯝꯕ ꯉꯝꯃꯣꯏꯗ
ꯇꯨꯝꯗꯤ ꯇꯨꯝꯃꯔꯣꯏ ꯉꯝꯕ꯭ꯔꯥ ꯉꯝꯕ꯭ꯔꯥ ꯑꯗꯨꯝ ꯍꯠꯅꯕ ꯇꯥꯔꯦ ꯃꯤꯄꯥꯥꯡ
ꯎꯝ ꯍꯌꯦꯡꯗꯤ ꯂꯧ ꯆꯠꯂꯔꯣꯏꯗꯕꯅꯤꯅ ꯍꯣꯏꯗ ꯀꯥꯏꯗꯗ ꯊꯅ ꯍꯒꯂꯁꯨ ꯀꯥꯏ ꯍꯥꯏꯗꯅ ꯑꯩꯈꯣꯏꯗꯤ ꯑꯁ ꯊꯦꯡꯅ ꯈꯣꯠꯄꯒ ꯑꯀꯥꯏ ꯐꯪꯒꯅꯤꯦ
ꯑ
ꯑꯣ ꯑ ꯇ ꯀꯔ ꯆ ꯎꯝ
ꯎꯝ
ꯗ ꯂꯩꯩ ꯇꯅ
ꯂꯩꯍꯜꯂꯣ ꯂꯩꯍꯜꯂꯣ ꯕꯤꯠꯇꯤ ꯂꯩꯗꯣꯏꯅꯤ
ꯑꯗꯨ ꯍꯥꯏꯗꯤ ꯁꯨꯝ ꯁꯨꯇꯤ ꯂꯧꯈ꯭ꯔꯒꯗ ꯁꯨꯇꯤ ꯂꯩꯈ꯭ꯔ ꯃꯇꯨꯡꯗ ꯁ꯭ꯀꯨꯜ ꯑꯃ ꯅꯧꯅ ꯀꯥꯁꯦ ꯁ ꯋꯥꯇꯟ ꯑꯃ ꯂꯩꯇꯦ
ꯎꯝ
ꯇꯟꯕꯕꯨꯗꯤ ꯍꯣꯏ ꯑꯇꯩ ꯃꯇꯝꯗꯁꯨ ꯑꯗꯨꯝ ꯃꯔꯛꯇ ꯇꯟꯕꯗꯤ ꯌꯥꯎꯋꯦꯕ ꯈꯔ ꯑꯗꯨ ꯍꯥꯏꯗꯤ ꯁꯨꯇꯤ ꯊꯥꯈ꯭ꯔꯕ ꯀꯨꯏꯅ ꯁꯨꯤ ꯊꯥ ꯒꯁꯦ ꯃꯟꯗꯦ ꯂꯥꯛꯄꯁꯤꯐꯥꯎ ꯃꯟꯗꯦ ꯂꯥꯛꯄꯁꯤꯐ ꯀꯟꯅ ꯂꯩꯇꯦ ꯗꯔꯤꯗꯤꯔꯦꯒ ꯃ ꯗ
ꯅꯣꯏ ꯅꯣꯏ ꯇꯨꯃꯤꯟꯅ ꯍꯕ ꯅꯣꯏꯃ ꯍꯣꯏꯗꯤ ꯍꯥꯥ
ꯑ
ꯏꯃꯨꯡ ꯈꯜ ꯂ ꯐꯁꯤ ꯆꯈ ꯀ ꯀꯅ
ꯎꯝ
ꯏꯅꯥꯎꯅꯨꯄꯤ ꯆꯠꯈ꯭ꯔꯦ ꯏꯄꯥ ꯉꯔꯥꯡ ꯉꯥꯡ ꯉꯥꯡ ꯉꯁꯤ ꯑꯩꯣꯟꯇꯥ ꯆꯠꯈ꯭ꯔ ꯃꯥꯜꯂꯦ ꯌꯨꯛ ꯉꯟꯇꯥꯖꯠꯈ꯭ꯔꯦ ꯑꯗꯨ ꯌꯨꯝꯗ ꯂꯩꯔꯦ ꯊꯛꯇ ꯍꯣꯅꯖꯒꯦ ꯑꯗꯨ ꯑꯥ ꯀꯩꯅꯣꯔꯣꯝꯗ ꯍꯣꯏ